ꯍꯜꯂꯣ ꯇꯥꯔꯦ ꯅꯣꯡꯖꯦ ꯍꯩꯗꯗꯣꯔꯦꯍꯦ
ꯇꯨꯝꯃꯣ ꯑꯗꯨꯗꯤ ꯑꯁ ꯑꯩ ꯕꯖꯥꯔ ꯆꯠꯀꯦ ꯇꯧꯕꯅꯦ ꯇꯨꯝꯅꯤꯡꯕꯅꯁꯨ ꯂꯣꯏꯔꯦ ꯑꯩꯈꯣꯏ ꯃꯥ ꯏꯔꯨꯖꯒꯤꯝꯅꯤ
ꯕꯖꯥꯔꯗ ꯀꯩꯗꯧ ꯑꯣ ꯃꯃꯥꯒꯤ ꯐꯨꯔꯤꯠ ꯂꯩꯕ
ꯎꯝ
ꯑꯗꯨꯗꯤ ꯑꯣꯛ ꯃꯔꯤꯟ ꯂꯩꯔꯛꯑꯣꯅ
ꯏꯁ ꯅꯪ ꯍꯧꯖꯤꯛ ꯆꯥ ꯂꯥꯛꯇꯣꯏꯔ ꯍꯥꯏꯖꯦ
ꯍꯌꯦꯡꯅ ꯅꯣꯏꯗꯒꯤ ꯅꯣꯏ ꯒ꯭ꯌꯥꯁꯇ ꯒ꯭ꯔꯤꯜ ꯇꯧꯔꯒ ꯄꯨꯔꯛꯑꯣ
ꯑꯪ ꯍꯣꯏ ꯍꯣꯏ ꯍꯣꯏ ꯑꯗꯨꯗꯤ ꯍꯣꯔꯦꯟ ꯅꯨꯡꯗꯥꯡ ꯋꯥꯏꯔꯝ ꯂꯩꯕꯅꯗꯤ ꯀꯔꯤ ꯀꯥꯏ
ꯅꯨꯡꯗꯥꯡ ꯋꯥꯏꯔꯝ ꯑꯣꯏ ꯆꯠꯂꯣ ꯅꯣꯏ ꯃꯥꯥꯒ ꯅꯪꯒ ꯆꯠꯄꯗꯣ
ꯆꯠꯀꯦ ꯗꯨꯕꯥꯥꯏꯗ
ꯆꯜꯂꯣ
ꯑꯁꯨꯛ ꯉꯥꯛ ꯉꯔꯥꯡꯖꯨ ꯉꯔꯥꯡꯗ ꯃꯤ ꯃꯣꯏ ꯁꯥꯠ ꯇ꯭ꯔ ꯃꯌꯥꯝ ꯑꯝ ꯀꯣꯏꯕ ꯂꯥꯍꯧꯕꯅꯦ ꯏꯁꯀꯥꯔꯁꯟ
ꯎꯝ ꯍꯧꯖꯤꯛ ꯃꯇꯝ ꯑꯣꯏꯕꯅꯤꯅ ꯌꯥꯝ ꯆꯠꯅꯩ
ꯑꯗꯣ ꯍꯥꯟꯅꯒ ꯍꯥꯏꯔꯨꯔꯗꯤ ꯍꯧꯖꯤꯛ ꯀꯣꯏꯕ ꯌꯥꯝ ꯆꯠꯅꯔꯦꯀꯣ ꯍꯥꯟꯅ ꯃꯇꯝꯒ ꯍꯥꯏꯔꯨꯔꯗꯤ
ꯆꯠꯅꯔꯦ ꯌꯥꯝꯅ
ꯃꯤꯁꯤꯡꯁꯦ ꯍꯥꯏꯗꯤ ꯍꯥꯥ ꯎꯝ
ꯍꯥꯟꯅꯅꯥ ꯆꯠꯄꯨꯗꯤ ꯆꯠꯂꯤꯅꯦꯕ ꯈꯪꯕ꯭ꯔꯥ
ꯎꯝ
ꯆꯠ ꯇꯥꯥꯔꯁꯨ ꯐꯣꯟ ꯄꯥꯏꯗꯕ
ꯍꯣꯏ ꯍꯣꯏ
ꯊꯥꯒꯠꯅꯗꯕ ꯁꯣꯁꯦꯜ ꯃꯦꯗꯤꯌꯥ ꯄꯥꯛꯅ ꯄꯥꯏꯗꯕ
ꯎꯝ ꯑꯗꯨꯅ ꯎꯅꯗꯕ
ꯍꯣꯏ ꯑꯗꯨꯅ ꯎꯅꯗꯕ ꯑꯆꯠꯄ ꯉꯤ ꯑꯆꯠꯄ ꯃꯤꯖꯨ ꯉꯥꯏꯔꯦ ꯊꯥꯒꯠꯂꯛꯇꯂꯞ ꯆꯠꯇꯥꯥꯔꯁꯨ ꯑꯗꯨꯒ ꯏ ꯑꯌꯦꯡꯕ ꯃꯤꯁꯨ ꯉꯥꯏꯔꯦ ꯑꯈꯣꯏꯗ ꯄꯥꯏꯗ꯭ꯔꯝꯅꯤꯅ ꯌꯦꯡꯗ꯭ꯔꯦꯗꯅ
ꯎꯝ ꯈꯪꯗ꯭ꯔꯦ ꯑꯗꯨꯅ
ꯈꯪꯗꯕ ꯍꯥꯏꯗꯤ ꯌꯦꯡꯉꯣ ꯃꯇꯝ ꯑꯗꯗꯤ ꯑꯗꯣꯟ ꯅꯥꯀꯟꯗ ꯒꯦꯕꯤꯁ ꯑꯟꯅꯥ ꯑꯃ ꯂꯩꯕꯗꯣ
ꯍꯥꯥ
ꯒꯦꯕꯤꯁ ꯀꯦꯐꯦꯑꯅꯥ ꯑꯃ ꯃꯇꯝ ꯑꯃ ꯌꯥꯝꯅ ꯖꯦꯜꯖꯥꯡ ꯀꯥꯏꯅꯒ ꯌꯥꯝꯅ ꯆꯠꯅꯔꯝꯃꯤꯗꯅ ꯎꯝ ꯑꯗꯨꯒꯗꯣ ꯌꯦꯡꯉꯣ ꯑꯈꯣꯏ ꯑꯝꯇ ꯆꯠꯂꯧꯗ꯭ꯔꯦ ꯑꯩꯗꯤ ꯅꯪ ꯆꯠꯂꯧꯕ꯭ꯔꯥ
ꯑꯩ ꯆꯠꯍꯧꯋ‌ꯦ ꯑꯩ ꯒ‌ꯦꯜꯖꯥꯡ ꯆꯠꯍꯧ
ꯑꯩ ꯆꯠꯂꯧꯗꯦ ꯍꯥꯏꯕ ꯆꯠꯅꯤꯡꯉꯦ ꯍꯥꯏꯕ
ꯎꯝ ꯅꯨꯡꯗꯤ ꯅꯨꯡꯉꯥꯏ
ꯑꯗꯨꯖꯨ ꯏꯁꯤꯡꯅꯤꯗꯅ
ꯃꯥꯅꯦ ꯕꯤꯠꯁꯀꯨꯝꯕꯟ
ꯃꯥꯅꯦ ꯑꯗꯨꯏ ꯏꯁꯤꯡꯗꯣ ꯑꯩ ꯆꯠꯅꯤꯡꯉꯦ ꯍꯥꯕ
ꯑꯩ ꯆꯠꯍꯧꯢ ꯂꯥꯟ ꯇꯧꯗ꯭ꯔꯤꯉꯩ ꯃꯃꯥꯡꯗ ꯗꯨꯁꯨ ꯑꯩꯈꯣꯏꯒꯤ ꯑꯩꯅ ꯑꯃ ꯗꯤ ꯁꯤ ꯑꯦꯒꯤ ꯀꯣꯔꯁ ꯑꯃ ꯌꯥꯎꯔꯑꯦ ꯍꯥꯏꯕꯗ‌ꯣ ꯑꯩꯁꯨ
ꯑꯥ
ꯑꯗꯨꯒꯤ ꯑꯗꯨꯒꯤꯗ ꯑꯩꯈꯣꯏ ꯃꯤꯁꯇꯨꯒ ꯑꯩꯈꯣꯏ ꯃꯤꯁ ꯀꯩꯗ ꯑꯩꯈꯣꯏꯅ ꯑꯗꯨꯝ ꯀꯣꯏꯕ ꯆꯠꯁꯦ ꯈꯣꯠꯁ‌ꯦꯅ ꯍꯥꯏꯟ ꯍꯥꯏꯅꯕꯗ ꯃꯤꯁꯀꯤ ꯒ꯭ꯔꯨꯞ ꯕꯦꯁ ꯂꯩꯗꯅ ꯑꯌꯨꯛꯀꯤ ꯇꯨꯏꯁ ꯑꯌꯨꯛꯀꯤ ꯀꯩꯀꯩ ꯈꯥꯏꯗꯣꯛꯄꯗ ꯑꯗꯨꯗꯨ ꯑꯩꯈꯣꯏ ꯀꯥꯡꯕꯨ ꯆꯠꯁꯦꯅ ꯆꯠꯂ‌ꯦ
ꯗꯨꯅꯤ ꯌ‌‌ꯦꯡ ꯆꯠꯅꯤꯡꯕꯅꯦ ꯑꯗꯨꯕꯨ ꯗꯨꯕꯨ ꯐꯪꯗ꯭ꯔꯦ
ꯐꯪꯗ꯭ꯔꯦ ꯌꯥꯔꯥꯑꯁꯨ ꯆꯠꯄ ꯌꯥꯗꯧ ꯃꯥꯟꯗꯦꯗ
ꯌꯥꯔꯣꯏꯗ ꯑꯗꯨ ꯇꯥꯟꯅꯗꯤ ꯀꯅꯥꯅ ꯆꯧꯎꯗꯣꯏꯅꯣ ꯐꯖꯕꯗꯣ ꯌꯦꯡꯕꯗ ꯐꯖꯕꯗꯩ ꯒꯤ ꯍꯦꯟꯅ ꯂꯨꯕ ꯑꯝ ꯃꯥꯡꯗꯣꯔꯤꯕꯅꯤꯅ ꯅꯠꯇ꯭ꯔꯥ ꯗꯨꯅ ꯐꯖꯕꯗꯣ ꯌꯦꯡꯗ꯭ꯔꯁꯨ ꯌꯥꯔꯦ
ꯐꯖꯕꯗꯣ ꯌꯦꯡ ꯗ꯭ꯔꯥꯁꯨ ꯌꯥꯔꯦ ꯁꯤꯅꯤꯡꯗꯦꯕ ꯅꯠꯇ꯭ꯔꯥ
ꯍꯣꯏ ꯅꯣꯡꯖ‌ꯦ ꯃꯪꯗꯤ ꯃꯪꯉꯛꯑꯀꯥꯟꯗ ꯅꯨꯡꯁꯥꯖꯨ ꯑꯗꯨꯝ ꯁꯥꯕꯗꯣ ꯍꯥꯏꯔꯑꯣ
ꯑꯈꯣꯏ ꯅꯨꯡꯁꯥꯒ ꯁꯥꯗꯦꯃꯦ
ꯑꯣꯝ ꯆꯥꯛꯅꯔꯒꯗꯤ ꯂꯩ ꯍꯥꯏꯕ ꯅꯨꯡꯁꯥ ꯊꯣꯛꯑꯦ ꯍꯥꯏꯕ ꯅꯠꯇꯕ
ꯑꯗꯣ ꯑꯩꯈꯣꯏꯗꯤ ꯉꯔꯥꯡ ꯌꯥꯝ ꯑꯣꯝꯆꯥꯛꯅꯩ ꯉꯁꯤꯗꯤ ꯑꯣꯝꯆꯥꯛꯅꯗꯦ
ꯎꯝꯆꯥꯛꯅꯩ ꯈꯪꯗꯦ ꯑꯩꯗꯤ ꯑꯗꯨꯝ ꯁꯥꯔꯒ ꯂꯩꯔꯦ ꯑꯗꯨꯝ ꯁ꯭ꯋꯥꯏ ꯖꯥꯒꯥꯒꯤ ꯋꯦꯗꯔꯁꯦ ꯑꯗꯨꯝ ꯃꯅꯤꯟꯁꯦ ꯈꯪꯕ꯭ꯔꯥ ꯑꯗꯨꯝ ꯁꯥꯔꯒ ꯂꯩꯕ ꯂꯩ ꯍꯥꯏꯕ
ꯑꯗꯣ ꯀꯩꯅꯣ ꯇꯧꯋꯤ ꯋꯦꯗꯔꯁꯤꯁꯨꯅꯦ ꯂꯝ ꯃꯇꯦꯛ ꯃꯇꯦꯛ ꯃꯇꯦꯛ ꯌꯥꯝ ꯃꯥꯟꯅꯗꯦ ꯍꯥꯏꯕ
ꯃꯥꯟꯅꯗꯦ ꯃꯥꯟꯅꯗꯦ ꯖꯒꯥ ꯑꯝꯗ ꯅꯣꯡ ꯆꯨꯕꯁꯦ ꯍꯧꯖꯤꯛ ꯖꯒꯥ ꯑꯝꯗ ꯅꯣꯡ ꯆꯨꯗꯦ
ꯆꯨꯗꯦ ꯆꯨꯗꯦ
ꯀꯔꯤ ꯍꯥꯏꯅꯤꯡꯉꯤꯅꯣ ꯈꯪꯗ꯭ꯔꯦ
ꯑꯗꯨꯅ ꯋꯦꯗꯔꯁꯨ ꯌꯥꯅꯤ ꯈꯔ ꯑꯩꯈꯣꯏꯁꯤꯗ ꯅꯣꯡ ꯇꯥꯔꯀ‌ꯣ ꯑꯩꯅꯥ ꯍꯣꯁꯇꯦꯜ ꯂꯩꯕꯗ‌ꯣ ꯅꯣꯡ ꯁꯨꯡꯇꯥ ꯇꯥꯗꯕ ꯌꯥꯎꯑꯕ ꯑꯗꯣ ꯑꯗꯨꯒꯒ ꯑꯗꯨꯒ ꯑꯗꯨꯝ ꯀꯩꯁꯨ ꯅꯠꯇ꯭ꯔꯒꯅ ꯁꯤꯗ ꯅꯣꯡ ꯇꯥꯔꯦ ꯍꯥꯏꯔꯗꯤꯀꯣ ꯑꯥꯗ ꯉꯥꯍꯥꯛ ꯂꯩꯕ ꯅꯣꯛꯡ ꯇꯥꯔꯛꯑꯅꯤꯕ ꯑꯗꯨꯒ ꯑꯥꯗ ꯑꯦꯛ ꯅꯣꯡ ꯇꯥꯏ ꯍꯥꯏꯕ ꯁꯤꯗ ꯑꯃꯨꯛ ꯉꯥꯛ ꯂꯩꯔ ꯅꯣꯡ ꯇꯥꯔꯅꯤꯕ
ꯎꯝ ꯑꯗꯨꯅꯦ
ꯁꯥꯢꯟ ꯆꯠ ꯎꯝ ꯅꯨꯡꯁꯤꯠꯇꯨ ꯅꯨꯡꯁꯤꯠꯀꯤ ꯃꯥꯏ ꯃꯀꯩ ꯃꯀꯩ ꯆꯠꯅꯕꯗꯣ
ꯌꯥꯝ ꯃꯥꯟꯅꯗ꯭ꯔꯦ ꯑꯁꯨꯛ ꯄꯤꯛꯄ ꯂꯝꯖꯤꯕꯥꯎꯕ ꯑꯩꯁꯦ ꯐꯤ ꯁꯥꯗꯕ ꯀꯨꯏꯔꯦ
ꯀꯩꯗꯧꯔꯤꯕ ꯅꯪ ꯐꯤ ꯁꯥꯗꯗꯅꯦ
ꯑꯩ ꯇꯨꯝꯃ ꯇꯨꯝꯃ ꯂꯩꯌꯦꯅꯤ ꯑꯗꯨꯝ ꯁꯅꯥꯢ ꯔꯣꯁꯅꯣ ꯑꯃ ꯂꯩ ꯂꯩꯔꯝꯃꯦ ꯑꯩꯒꯤ ꯀꯣꯟꯁꯤꯗ
ꯏꯁ ꯀꯔꯤ
ꯀꯅꯥꯅ ꯊꯝꯃꯃꯤꯅꯣ ꯈꯪꯗꯦ ꯍꯥꯏꯕ ꯀꯦ ꯑꯃ ꯂꯩꯔꯝꯃꯦ ꯍꯥꯏꯕ ꯕꯨꯀꯤ
ꯍꯧꯖꯤꯛ ꯂꯩꯔꯝꯕꯤꯔꯕ
ꯅꯠꯇꯦꯗ ꯍꯥꯟꯅꯗꯒꯤꯩ ꯂꯩꯕ ꯑꯣꯏꯔꯝꯅꯤ ꯀꯅꯥꯅꯣꯝꯅ ꯊꯝꯕꯗꯤ ꯑꯣꯏꯔꯝꯅꯦ ꯑꯩ ꯈꯪꯗ꯭ꯔꯦ
ꯍꯧꯖꯤꯛꯀ ꯌꯨꯝꯗꯒ ꯆꯪꯉ ꯀꯅꯥꯅꯣ ꯅꯪꯉꯣꯟꯗ ꯏꯔꯝꯗꯣꯕ
ꯅꯠꯇꯦ ꯅꯠꯇꯦ ꯀꯔꯝꯕ ꯑꯉꯥꯡꯅ ꯇꯧꯔꯤꯕꯅꯣ ꯈꯪꯗꯦ
ꯀꯔꯝꯕ ꯇꯨꯏꯁꯟ ꯁꯥꯇ꯭ꯔ ꯇꯨꯏꯁꯟ ꯁꯥꯇ꯭ꯔ ꯀꯔꯝꯕꯅ ꯂꯝ ꯍꯦꯟꯖꯤꯜꯂꯦꯗ ꯅꯪꯉꯣꯟꯗ
ꯍ ꯈꯪꯗꯦꯅꯦꯍꯦ ꯀꯌꯥꯝꯝꯕꯅꯣꯅꯦꯍꯦ ꯑꯩ ꯕꯨꯂꯦꯠ ꯊꯧꯅꯤꯡꯉꯦ
ꯑꯩꯁ ꯕꯨꯂꯦ ꯑꯃ ꯊꯧꯅꯤꯡꯉꯦꯕ ꯅꯪꯒꯤ ꯕꯨꯂꯦꯠ ꯊꯧꯅꯤꯡꯕꯗꯨ ꯏꯍꯨꯜꯖꯦ ꯑꯃꯛ ꯂꯥꯛꯑ ꯃꯥꯂꯦ
ꯂꯥꯛꯑꯦ ꯑꯗꯨ ꯕꯂꯦꯠ ꯊꯧꯕ ꯇꯝꯃꯁꯤꯔ ꯈꯪꯉ
ꯕ꯭ꯂꯦꯛ ꯁꯨꯠ ꯕ꯭ꯂꯦꯛ ꯁꯨꯠ ꯀ ꯇꯧꯔꯒ
ꯑꯗꯨꯅꯦ ꯕ꯭ꯂꯦꯛ ꯁꯨꯠꯀ ꯇꯧꯔꯒ ꯕꯨꯠꯀ ꯇꯧꯁꯤꯜꯂꯒ ꯕ꯭ꯂꯦꯛ ꯅꯠꯇ꯭ꯔꯁꯨ ꯀꯣꯐꯤꯁꯨ ꯇꯧꯔꯁꯨ ꯌꯥꯏ ꯀꯩꯁꯨ ꯀꯥꯏꯗꯦ
ꯀꯥꯏꯗꯦ ꯕꯨꯠ ꯂꯩꯔꯦ ꯀꯩꯅꯣ
ꯕꯨꯠ ꯂꯩꯔꯦ ꯑꯗꯨꯗꯤ ꯒꯥꯔꯤꯗꯡ ꯉꯥꯏꯔꯦ ꯍꯥ
ꯉꯒꯥꯔꯤꯗꯡ ꯉꯥꯏꯔꯦ
ꯑꯗꯨꯗꯤ ꯑꯩꯈꯣꯏ ꯗꯤꯄꯥꯔꯠꯃꯦꯟꯒꯤ ꯅꯨꯄꯥꯒꯤ ꯒꯥꯔꯤꯗꯣ ꯍꯦꯛꯇ ꯇꯧꯔꯁꯤꯅ ꯍꯥ
ꯎꯝ ꯗꯨꯝꯕꯖꯂꯦꯗ ꯑꯩꯅ
ꯐꯦꯌꯔꯋꯦꯜꯗ ꯕꯨꯂꯦꯠ ꯊꯧꯔꯒ ꯂꯥꯛꯑꯗꯤ ꯍꯥ ꯑꯦꯟꯇ꯭ꯔꯤꯗꯣ ꯅꯩꯒꯗꯕ
ꯎꯝ ꯅꯩꯗꯥꯅ ꯁꯒꯥꯏ ꯏꯁꯩ ꯈꯛꯇ ꯅꯩꯗꯤ ꯅꯩꯅꯤꯡꯉꯣ ꯑꯗꯨꯃꯥꯏꯅ ꯇꯧꯔꯗꯤ
ꯅꯩꯅꯤꯍꯥꯏꯕ ꯑꯁꯦꯡꯕꯒꯤ ꯑꯩꯗꯤ ꯍꯥꯏꯒꯨꯝꯗꯅ ꯑꯁꯨꯝ ꯅꯨꯄꯤꯒꯤ ꯗ꯭ꯔꯦꯁꯦ ꯁꯦꯠꯅꯤꯡꯉꯛꯇ꯭ꯔꯦ ꯍꯥꯏꯕ ꯅꯨꯄꯥ ꯃꯥꯟꯕ ꯑꯗꯨꯒꯨꯝꯕ ꯗ꯭ꯔꯦꯁ ꯑꯣꯏꯅ ꯁꯦꯠꯂ ꯆꯠꯂꯗ꯭ꯔꯥ ꯈꯪꯗꯦ
ꯁꯦꯠꯂꯣ ꯁꯦꯠꯂꯣ ꯅꯪ ꯁꯦꯜꯂ ꯀꯣ ꯅꯨ ꯄꯄꯥꯃꯝꯕ ꯗ꯭ꯔꯦꯇꯣ ꯁ
ꯕꯨꯠ ꯈꯨꯔꯨ ꯌꯧꯕꯤ ꯑꯃ ꯇꯣꯡꯁꯤꯜꯂꯦꯗꯅ ꯑꯗꯨꯒ ꯏꯁꯀꯤꯅꯤ ꯖꯤꯟꯁ ꯆꯃ ꯁꯦꯠꯂꯦꯗꯅ
ꯎꯝ
ꯑꯗꯨꯗꯨꯒ ꯑꯁ ꯅꯔꯣꯏꯗ꯭ꯔꯥ ꯑꯗꯨꯗꯤ
ꯑꯗꯨꯒ ꯂꯦꯗꯔ ꯖꯦꯀꯦꯠ ꯑꯝꯒ ꯀꯌꯣ
ꯍꯣꯏ ꯑꯗꯨ ꯔꯦ ꯑꯗꯨ ꯔꯦ ꯑꯗꯨꯣ ꯃꯅꯨꯡꯗ ꯇꯞ ꯅꯥꯄꯤ ꯑꯃ ꯂꯤꯠꯁꯜꯂꯅꯤ ꯑꯗꯨꯗꯨꯒ ꯁꯝꯖꯤꯅ ꯈꯣꯏꯍꯜꯂ ꯊꯥꯗꯣꯛꯑꯁꯨ ꯌꯥꯔꯦ ꯁꯤꯠꯅꯥꯟ ꯄꯨꯨꯝꯈꯠꯂꯁꯨ ꯌꯥꯔꯦ ꯁꯝꯕꯨꯜ ꯄꯨꯜꯂꯁꯨ ꯌꯥꯔꯦ ꯐꯖꯔꯣꯏꯗ꯭ꯔꯥꯅꯦ
ꯑꯗꯨꯗꯤ ꯒꯥꯔꯤꯗꯣ ꯂꯩꯔꯁꯤꯅꯦ ꯒꯥꯔꯤꯗꯣ ꯑꯣꯏꯅ ꯅꯪ ꯗ꯭ꯔꯦꯁ ꯇꯣ ꯂꯩꯔꯔꯣꯏꯖꯦ ꯒꯥꯔꯤꯗꯣ ꯑꯩ ꯂꯩꯔꯁꯦ
ꯕꯨꯂꯦꯠ ꯆꯦ
ꯍꯥꯗꯩ ꯍꯦꯜꯃꯦꯠꯀ ꯂꯧꯊꯔꯒ ꯁꯝꯒꯖꯤ ꯐꯔꯦ ꯐꯔꯦꯒꯥ ꯍꯥꯏ
ꯑꯥ ꯑꯗꯨꯒ ꯈꯣꯡꯒꯁꯦ ꯇꯛ ꯀꯥꯟꯊꯧꯔꯒ ꯆꯁ ꯀꯥꯏ ꯆꯨꯡꯁꯤꯟꯕꯗꯣ ꯐꯤꯂꯝꯗꯒ ꯈꯪꯕ꯭ꯔꯥ ꯑꯩ ꯉꯥꯃꯔꯣꯏꯗꯥ ꯇꯧꯔꯤ
ꯑꯗꯨꯃꯥꯏꯅ ꯇꯧꯕꯅ ꯐꯗꯧꯔꯤꯖꯥꯠꯂꯥ
ꯃꯤ ꯇꯥ ꯏꯕꯥꯅꯤꯒꯤ ꯏꯟꯗꯂꯨꯂꯨꯖꯦ ꯅꯣꯛꯅꯤꯡꯉꯥꯅꯤ
ꯐꯥꯗꯧ ꯃꯥꯟꯖꯤꯜꯂꯛꯑꯦ
ꯍꯥꯏꯗꯤ ꯅꯨꯄꯤꯒꯤ ꯃꯥꯟꯕꯗꯨꯗꯤ ꯃꯤ ꯈꯨꯗꯤꯡꯃꯛꯁꯨ ꯑꯗꯨꯝ ꯁꯦꯠꯂꯛꯀꯅꯤ ꯍꯥꯏꯕ ꯅꯨꯄꯤ ꯉꯥꯛꯇꯅꯤꯅ
ꯁꯦ ꯇꯥꯝꯅꯤ ꯀꯩꯅꯣ ꯁꯪꯁꯔꯁꯤ ꯅꯪ ꯅꯊꯟꯇ ꯂꯩꯕꯁꯤ ꯃꯉꯥꯏꯔꯦ ꯅꯪ
ꯃꯌꯥꯝꯗꯒꯤ ꯇꯣꯞ ꯇꯣꯞꯄ ꯑꯃ ꯇꯧꯊꯣꯔꯛꯄꯗꯗꯤ ꯐꯩꯗꯅ
ꯅꯠꯇ꯭ꯔꯒ ꯕꯦꯟ ꯅꯠꯇ꯭ꯔꯒ ꯁꯨꯄꯔꯃꯦꯟ ꯅꯠꯇ꯭ꯔꯒ ꯁꯨꯄꯔꯃꯦꯟ ꯗꯔꯦꯁ ꯁꯦꯠꯂꯒ ꯑꯩ ꯑꯩ ꯇꯨꯕꯤꯔꯒꯦ
ꯁꯨꯄꯔ ꯋꯨꯃꯦꯟꯗꯣ
ꯑꯗ ꯁꯥꯔꯒꯦꯔ
ꯅꯪ ꯁꯔꯣ ꯏꯕꯦꯝꯃꯥ ꯑꯩ ꯌꯦꯡꯒꯦ
ꯑꯩ ꯁꯥꯅꯤꯡꯗꯦ ꯅꯪꯅ ꯇꯣꯞ ꯇꯣꯞꯄ ꯍꯥꯏꯕꯗꯨꯗ ꯇꯣꯞ ꯇꯣꯞꯄ ꯋꯥꯔꯤ ꯅꯦ ꯍꯥꯏꯔꯛꯏꯁꯦ ꯑꯩꯁꯨ
ꯌꯥꯔꯦ ꯌꯥꯔꯦ ꯌꯦꯡꯍꯩꯗꯕ ꯊꯕꯛ ꯇꯧꯔꯅꯨ ꯀꯥꯎ
ꯃꯔꯃꯦꯠ ꯁꯥꯔꯒ ꯂꯛꯑꯒꯦ
ꯑꯩꯅ ꯍꯥꯏ ꯁꯨꯄꯔ ꯃꯦꯟ ꯈꯥ ꯐꯗꯨꯅꯤ ꯍꯥꯏꯕ ꯑꯇꯩ ꯕꯦꯠ ꯃꯦꯟꯗꯤ ꯗ꯭ꯔꯦꯁꯁꯨ ꯍꯥꯏꯔꯒ ꯄꯣ ꯇꯥꯔꯦ ꯁꯨꯄꯔꯃꯦꯟ
ꯑꯥ ꯁꯨꯄꯔꯃꯦꯟꯒꯤꯗꯨꯅ ꯏꯅꯩ ꯏꯅꯩꯗꯣꯏꯅꯦ ꯏꯁꯄꯥꯏꯗꯔꯃꯦꯟꯒꯤ ꯗ꯭ꯔꯦꯁ ꯁꯦꯠꯄꯗꯤ ꯀꯩꯗꯧꯋꯦ
ꯏꯁꯄꯥꯏꯗꯔ ꯃꯦꯟꯗ꯭ꯔꯦꯁ ꯃꯤꯁꯦ ꯁꯦꯠꯅꯩ ꯗꯨꯗꯤ
ꯈꯦꯠꯅꯕꯅꯤ ꯃꯤ ꯌꯥꯝ ꯑꯈꯣꯏ ꯁ꯭ꯋꯥꯏꯗꯁꯨ ꯑꯃ ꯂꯩ ꯗꯨꯗꯤ ꯀꯣꯛ ꯑꯗꯨꯝ ꯎꯞꯄ ꯑꯃ
ꯑꯥ ꯑꯩ ꯁꯦꯠꯅꯤꯡꯇꯦꯗ
ꯀꯔꯤ ꯕꯤꯠꯅꯣ ꯈꯪꯗ꯭ꯔꯦ ꯑꯗꯨꯗꯨꯅ
ꯍꯣꯏ ꯑꯩꯈꯣꯏ ꯏꯕꯨꯡꯉꯣꯖꯨ ꯏꯕꯦꯃ ꯏꯟꯄꯥꯏꯗꯔ ꯃꯦꯟꯒꯤ ꯗ꯭ꯔꯦꯁ ꯂꯩꯑꯣꯅꯥ ꯂꯩꯔ ꯁꯦꯠꯂꯤ ꯃꯆꯤꯟ ꯃꯅꯥꯎ ꯃꯆꯤꯟ ꯃꯅꯥꯎ ꯆꯦꯜꯂꯤꯅꯦ
ꯕꯤꯠ ꯑꯝꯅꯦ ꯍꯥꯏꯕ ꯃꯣꯏꯅꯦ ꯁꯨꯝ ꯌꯦꯡꯕꯗꯨꯗ
ꯃꯣꯏꯕꯨꯗꯤ ꯑꯥ ꯑꯉꯥꯡꯅꯤꯅ ꯑꯗꯨꯝ ꯕꯤꯠꯑꯝꯗ
ꯃꯥꯅꯦ ꯃꯥꯅꯦ ꯑꯉꯥꯡꯗꯨꯕꯨꯗꯤ ꯕꯤꯠ ꯑꯃꯅꯦꯕ ꯑꯍꯟꯗꯨꯅ ꯇꯧꯊꯣꯔꯛꯄꯗꯨꯅꯦ ꯅꯣꯛꯅꯤꯡꯉꯤꯁꯤꯅ
ꯍꯣꯏ ꯑꯗꯣ ꯑꯃ ꯁꯨꯄꯔꯃꯦꯟ ꯁꯨꯄꯔꯃꯅꯦꯟ ꯏꯁꯄꯥꯏꯗꯔꯃꯦꯟꯒꯤ ꯍꯟꯗꯛ ꯑꯅꯧꯕ ꯑꯃ ꯊꯣꯛꯅꯦꯅ ꯍꯥꯏꯗꯅ ꯖꯨꯂꯥꯏ ꯖꯨꯂꯥꯏ ꯀꯌꯥꯗ ꯅꯪ ꯊꯣꯡꯅꯤꯅ ꯍꯥꯏꯗꯅ ꯑꯗꯨꯗꯣ ꯃꯌꯥꯝ ꯃꯌꯥꯝꯁꯦ ꯌꯦꯡꯁꯦꯅ ꯉꯥꯏꯅꯔꯤꯕ ꯃꯌꯥꯝꯁꯦ ꯌꯥꯝꯃꯦ ꯑꯩ ꯑꯩꯅ ꯈꯪꯕꯗ꯫
ꯑꯩꯈꯣꯏ ꯄꯥꯔꯇꯤꯗꯔꯣ꯫
ꯑꯩꯈꯣꯏ ꯄꯥꯔꯇꯤꯗꯁꯨ ꯑꯩꯈꯣꯏ ꯄꯥꯔꯇꯤ ꯅꯠꯇꯕꯗꯁꯨ꯫ ꯑꯩꯈꯣꯏ ꯏꯅꯥꯎꯄꯥ꯫ ꯀꯩꯅꯣ ꯑꯚꯥꯇꯥꯔ ꯌꯦꯡꯉꯨꯔꯗꯨꯗꯤ ꯅꯪ ꯉꯥꯎꯔꯕꯣ꯫
ꯍꯨꯝ꯫
ꯑꯚꯥꯇꯥꯔ ꯌꯦꯡꯉꯨꯔꯗꯤ ꯑꯩꯈꯣꯏꯅ꯫
ꯍꯦ ꯑꯚꯥꯇꯥꯔ ꯍꯥꯏꯗꯤ ꯖꯣꯀꯔꯒꯤ ꯗ ꯏꯌꯔ ꯕꯦꯟꯗꯔꯗꯣ ꯗ ꯂꯥꯁ ꯏꯌꯥꯔ ꯕꯦꯟꯗꯔꯗꯣ꯫
ꯖꯣꯀꯔ ꯀꯔꯝ ꯑꯩꯈꯣꯏꯅ ꯌꯦꯡꯉꯨꯏꯗꯨꯅ ꯀꯔꯝꯕ ꯑꯩꯈꯣꯏꯅ ꯌꯦꯡꯉꯤꯗꯨꯅ ꯏꯌꯔ ꯋꯥ
ꯑꯁ ꯑꯗꯨꯒꯤ ꯑꯚꯇꯥꯔꯗꯨꯅ ꯃꯤꯒꯤ ꯑꯚꯇꯥꯔꯅꯤꯗꯅ ꯍꯧꯖꯤꯛꯀꯤꯗꯨꯁꯨ ꯃꯤꯒꯤ ꯗꯤ ꯑꯣꯏꯗꯣꯏꯅꯦꯕ ꯑꯗꯨꯀꯥꯟꯗ ꯖꯣꯀ꯭ꯔꯒꯤ ꯑꯚꯇꯥꯔ ꯂꯩꯕꯗꯣ ꯈꯪꯕ꯭ꯔꯥ꯫
ꯈꯪꯉꯦ ꯈꯪꯉꯦ ꯑꯗꯨꯗꯤ꯫
ꯏꯌꯥꯔ ꯑꯥꯔꯠ ꯐꯥꯏꯌꯔ ꯇꯧꯕꯗꯣ꯫ ꯋꯥꯇꯔ ꯇꯧꯕꯗꯣ ꯑꯗꯨꯗꯣ꯫
ꯗꯣꯀꯔꯗ ꯑꯗꯨꯛ ꯌꯦꯡꯅꯤꯡꯉꯦꯕ꯫
ꯄꯥꯋꯥꯔ ꯄꯥꯏꯕꯒꯤꯗꯣ ꯑꯗꯨꯗꯣ ꯃꯤꯗ ꯍꯟꯗꯛ ꯀꯥꯞꯇꯣꯔꯦꯕ ꯈꯪꯕ꯭ꯔꯥ ꯊꯣꯛꯇꯣꯔꯦꯕ꯫
ꯑꯣ꯫
ꯃꯤꯗꯤ ꯌꯦꯡꯅꯔꯕꯅꯦ ꯑꯗꯨꯗꯣ ꯌꯦꯡꯅꯤꯡꯉꯦ ꯍꯥꯏꯕ꯫
ꯌꯦꯡꯉꯨꯔ ꯂꯣꯏꯔꯦ ꯀꯩꯅꯣ ꯑꯗꯨꯒꯤꯕꯣ꯫ ꯑꯩꯅ ꯔꯤꯜꯖ ꯑꯥꯏ ꯖꯤ ꯈꯔ ꯌꯦꯡꯗꯕꯁꯤꯗ
ꯎꯝ꯫
ꯑꯗꯨꯗꯤ ꯊꯝꯃꯣꯅꯦ ꯅꯪ ꯊꯝꯃꯣꯅꯦ꯫
ꯊꯝꯃꯒꯦ ꯑꯩ꯫
ꯎꯝ꯫